ꯕ꯭ꯔꯣꯗꯔ ꯇꯨꯑꯩꯁꯣꯡ ꯇꯤꯟꯆꯪ ꯏ ꯀꯃꯥꯏꯅꯔꯣ ꯀꯩꯗꯧꯔꯤꯒꯦ ꯅꯪꯕꯨ ꯑꯩꯁꯦ ꯍꯧꯖꯤꯛ ꯑꯁ ꯏꯃꯥꯟꯅꯕꯁꯤꯡꯒ ꯂꯩꯕꯀꯣ
ꯎꯝ ꯑꯩꯈꯣꯏꯁꯦ ꯕꯣꯜ ꯌꯦꯡꯉꯁꯦ ꯍꯥꯏꯅ ꯂꯩꯃꯤꯟꯅꯕ
ꯑꯗꯨ ꯅꯪꯗꯤ ꯀꯅꯥꯅ ꯁꯞꯄꯣꯔꯠ ꯇꯧꯔꯤꯒꯦ
ꯑ ꯑꯥꯏꯁꯨꯅꯤ
ꯑ ꯑꯗꯨꯗꯤ ꯕꯥꯏꯛꯀꯤꯁ ꯑꯩꯈꯣꯏ ꯆꯞ ꯃꯥꯟꯅꯩꯅꯤ ꯐ꯭ꯔꯥꯟꯅꯤꯁꯀꯤ ꯁꯤꯐꯥꯏꯁꯤꯡ ꯂꯣꯏꯅ ꯐꯨꯊꯕ ꯇꯥꯔꯦ ꯐ꯭ꯔꯥꯟꯁꯀꯤ ꯁꯤꯡꯗꯣ ꯕꯗꯔ ꯐ꯭ꯔꯥꯟꯁꯤꯁꯤꯁꯤꯡꯗꯣ ꯐ꯭ꯔꯥꯟꯁꯤꯁꯤꯁꯤꯡꯗꯣ ꯃꯈꯣꯏꯒꯤꯗꯨꯗꯤ ꯍꯧꯖꯤꯛꯀꯤ ꯏꯕꯥꯄꯤꯦꯒ ꯌꯥꯝꯅ ꯐꯖꯩ ꯑꯗꯨ ꯑꯣꯏꯔꯗꯤ ꯃꯈꯣꯏꯒꯤꯗꯤ ꯏꯕꯥꯄꯦꯒꯤꯗꯤ ꯃꯣꯏꯗꯤꯦꯞ ꯏꯁ꯭ꯂꯦꯞꯁꯤꯡꯅꯦꯕ ꯐ꯭ꯔꯥꯟꯁꯀꯤ ꯑꯩꯈꯣꯏꯅ ꯑꯛ ꯄꯨꯔꯛꯄ ꯃꯇꯝꯗ ꯏꯁꯇꯦꯞꯀꯤꯁꯤꯡ ꯂꯩꯔꯝꯕꯁꯤꯡꯗꯣ ꯐ꯭ꯔꯥꯟꯁꯤꯗ ꯌꯥꯝꯅ ꯉ ꯉꯥꯎꯕ ꯃꯤꯁꯤꯡ ꯃꯤꯁꯤꯡ ꯑꯣꯏꯒꯗꯧꯕ ꯃꯍꯨꯠꯇꯨꯗ ꯕ꯭ꯂꯦꯛꯀꯤ ꯃꯤꯁꯤꯡꯡꯅꯦꯕ
ꯑ
ꯑꯦ ꯑꯩꯣꯏꯗꯤ ꯑꯣꯏꯔꯣ ꯑꯣꯏꯔꯣ ꯑꯣꯏꯔ ꯭ꯔꯗꯔ ꯎ
ꯈꯪꯗꯦ ꯉꯁꯤꯒꯤ ꯄ꯭ꯂꯦꯗ ꯌꯦꯡꯕ ꯇꯥꯔꯦ
ꯑꯁ ꯀꯥꯟ ꯀꯥꯟ ꯍꯦ ꯀꯥꯟꯥꯟꯥꯟ
ꯑꯥꯏꯁ
ꯑꯁ ꯕ꯭ꯔꯥꯗꯔ ꯃꯣꯏ ꯃꯣꯏꯒꯤꯗꯤ ꯁꯨꯝ ꯑꯩꯈꯣꯏꯅ ꯑꯗꯨꯝ ꯕꯣꯔꯥꯦꯜꯒ ꯑꯣꯏꯅꯀꯣ ꯍꯥꯏꯕ ꯋꯥꯅꯤ ꯑꯁ ꯌꯥꯝꯅ ꯀꯟꯅꯤ ꯀꯟꯕꯅꯤ ꯍꯦꯟꯕꯗ ꯃꯥꯔꯦ ꯃꯥꯔꯦ ꯀꯂ ꯀꯂ
ꯎ
ꯑꯩꯈꯣꯏꯒꯤ ꯍꯂꯥꯟꯈꯣꯏꯅꯤꯀꯣ
ꯎꯝ
ꯔꯥꯟꯈꯣꯏꯅ ꯑꯗꯨꯃꯥꯏꯅ ꯀꯩꯅꯣ ꯇꯧꯕꯗꯤ ꯐꯔꯦ ꯑꯗꯨꯒ ꯑꯁ ꯃꯈꯣꯏꯒꯤ ꯐ꯭ꯔꯥꯟꯁꯀꯤ ꯃꯤꯁꯤꯡꯗꯤ ꯀꯟꯅ ꯀꯟꯕꯅꯦꯌꯦ ꯕ꯭ꯔꯗꯔ
ꯑꯗꯨꯅꯦ ꯑꯗꯨꯕꯨ ꯍꯂꯥꯟꯁꯨ ꯁꯥ ꯆꯥꯕ ꯃꯤꯅꯤꯅꯀꯣ
ꯍꯥꯏꯗꯤ ꯁꯥꯁꯦ ꯔꯣ ꯑꯣꯏꯔꯁꯨ ꯆꯥꯕꯅꯤꯅ
ꯆꯅꯤ ꯆꯥꯅꯤ ꯕꯗꯥ ꯆꯅꯤ ꯆꯥꯕ
ꯆꯥꯕꯁꯤꯡꯁꯦ ꯁꯥꯇꯤ ꯁꯥꯁꯤꯗꯣ ꯃꯥꯜꯂꯦ
ꯆꯥꯅꯤ ꯆꯥꯕꯅꯤ
ꯍꯧꯖꯤꯛꯇꯤ ꯇꯤꯝꯁꯨ ꯐꯖꯕ ꯉꯥꯛꯇꯪ ꯁꯥꯟꯅꯕ ꯍꯧꯔꯅꯤ
ꯎꯝ
ꯑ ꯃꯅꯤꯡꯒꯤꯁꯦ ꯈꯔꯗꯤ ꯂꯥꯡꯕ ꯃꯥꯜꯂꯦ
ꯉꯁꯥꯏꯒꯤꯗꯣ ꯅꯪ ꯆꯥꯗ꯭ꯔꯤꯕ꯭ꯔꯣ ꯁ ꯆ ꯍꯥꯏꯕꯇ ꯉꯥꯏ ꯅꯪ ꯅꯣꯏ ꯀꯩꯅꯣ ꯊꯣꯡꯕ ꯈꯣꯠꯄ ꯈꯤꯇꯪ ꯇꯦꯁ ꯇꯧꯕ ꯃꯕꯗ ꯇꯧꯗ꯭ꯔꯤꯕ꯭ꯔꯣ ꯍꯥꯏ ꯐꯕꯤꯦꯗ
ꯊꯣꯡꯕꯁꯦ ꯍꯧꯖꯤꯛꯅ ꯍꯧꯒꯦ ꯇꯧꯔꯤꯕꯅ
ꯑꯗꯨꯃꯥꯏꯅ ꯇꯧꯕ꯭ꯔꯣ
ꯕꯣꯜ ꯌꯦꯡꯅ ꯌꯦꯡꯅ ꯊꯣꯡ ꯊꯣꯉꯒ ꯑꯗꯨꯝ
ꯈꯣꯡ꯭ꯔ ꯆꯂ ꯆꯗꯣ ꯑ ꯑꯗꯨ ꯐꯥꯎꯅꯤ ꯑꯗꯨ ꯐꯥꯎꯅꯤ ꯍꯥꯎꯅ
ꯈꯣꯡꯔꯥꯏ ꯆꯟꯕꯁꯤꯅ ꯆꯥꯛꯁꯨ ꯆꯪꯕ ꯅꯨꯡꯉꯥꯏꯗꯣ
ꯎꯝ ꯎꯝ ꯍꯧꯖꯤꯛꯇꯤꯪ ꯑꯦꯩꯅꯣ ꯇꯧꯗ꯭ꯔꯤ ꯑꯩꯁꯨ ꯀꯩꯅꯣ ꯀꯥꯡꯩꯅꯧ ꯈꯔ ꯇꯧꯒꯦ ꯍꯥꯏꯅꯀꯣ ꯊꯅꯤ ꯑꯗꯣ ꯍꯧꯖꯤꯛꯇꯤ ꯅꯍꯥꯟ ꯅꯪ ꯉꯁꯥꯏ ꯆꯕꯗꯣ ꯍꯣꯏ ꯉꯁꯥꯏ ꯅꯪ ꯉꯁꯥꯏ ꯣ ꯍꯧꯖꯤꯛ ꯍꯧꯖꯤꯛꯗꯥꯏꯗ ꯀꯗꯥꯏꯗ ꯂꯩꯔꯤꯒꯦ
ꯍꯧꯖꯤꯛꯁꯦ ꯑꯩꯈꯣꯏ ꯎꯝ ꯀꯩ ꯍꯥꯏꯒꯦꯔꯥ ꯆꯔꯆ
ꯑꯣ ꯆ ꯅꯪ ꯉꯁꯥꯏ ꯀꯩꯅꯣ ꯇꯧꯋꯤꯗꯅ ꯁꯣꯝꯗ ꯆꯂꯦꯗꯅ ꯀꯩꯅꯣꯒꯤꯗꯨꯩꯗ ꯆꯠꯂꯦꯗꯅ ꯄꯊꯧꯖꯥꯝꯒꯤꯔꯣꯝ ꯆꯠꯂꯦꯗꯅ ꯀꯣꯟꯊꯣꯡꯔꯣꯝ ꯆꯠ ꯆꯔꯛꯏꯗꯅ ꯀꯣꯟꯊꯊꯧꯔꯣꯝ ꯆꯠꯂꯒ ꯑꯗꯨ ꯁꯁ ꯑꯩ ꯐꯣꯟ ꯇꯧꯕꯁꯨ ꯀꯩꯅꯣ ꯇꯧꯗ꯭ꯔꯦ ꯑꯗꯣ ꯅꯪ ꯍꯧꯖꯤꯛ ꯍꯧꯖꯤꯛ ꯀꯗꯥꯏ ꯅꯪ ꯍꯧꯖꯤꯛꯥꯏꯔꯤ ꯂꯩꯕꯗꯣ
ꯑꯥꯎ
ꯑꯗꯣ ꯀꯔꯤ ꯉꯁꯥꯏ ꯅꯪ ꯆꯥꯔꯖ ꯉꯁꯥꯏꯗꯣ ꯍꯥꯏꯌꯦ ꯑꯗꯣ ꯉꯁꯥꯏ ꯑꯩ ꯀꯣꯛ ꯂꯩ ꯑꯗꯣ ꯅꯪ ꯍꯧꯖꯤꯛ ꯂꯩꯕꯗꯨ ꯀꯔꯤ ꯆꯥꯔꯖ ꯆꯠꯇ ꯅꯪ ꯂꯩꯗꯣ
ꯑꯣ ꯁꯤꯒꯤꯁꯤꯗꯤ ꯑꯗꯨꯝ ꯔꯨꯜꯁ ꯑꯦ ꯔꯦꯒꯨꯂꯦꯁꯟ ꯀꯥꯇꯣ ꯇꯧ
ꯇꯧꯔ ꯀꯅꯤꯕ ꯀꯣꯣꯏꯅ
ꯑꯗꯨꯒꯤ ꯁꯨꯝ ꯅꯨꯡꯁꯥ ꯀ ꯃꯐꯝꯗꯨ
ꯍ ꯑꯣ ꯂꯧꯗ ꯍ ꯑꯦ ꯑꯔꯗ ꯆꯨꯝꯅ ꯍꯥꯏꯌꯣ ꯑꯗꯨꯗ ꯅꯝꯕꯔ ꯂꯧꯊꯣꯛꯑꯒ ꯑꯗꯨꯝ ꯋꯥꯔꯤ ꯋꯥꯔꯤ ꯁꯅꯥꯁꯦ ꯌꯥ ꯄꯔꯦ ꯑꯗꯨ ꯍꯟꯗꯛꯀꯤꯁꯤꯗꯤ ꯑꯁ ꯅꯪ ꯅꯪꯗꯤ ꯀꯔꯤꯅꯣ ꯅꯪꯅ ꯐꯨꯜ ꯁꯞꯄꯣꯔꯠ ꯇꯧꯅꯤꯡꯉꯤꯁꯤꯕꯨ ꯑꯩꯅ ꯐꯨꯜ ꯁꯄꯣꯔꯠ ꯇꯧꯕꯁꯤꯗꯤ ꯑꯥꯔꯖꯦꯟꯇꯤꯅꯥ
ꯑꯔꯖꯦꯟꯇꯤꯅꯥ ꯑꯕꯨꯗꯤ ꯑꯗꯨꯗꯨꯝ ꯇꯧꯔꯤ
ꯑꯦ ꯑꯩꯗꯤ ꯖꯄꯥꯟ ꯑꯃꯅꯦ ꯇꯧꯕꯒꯣ
ꯑ ꯑꯥꯔꯖꯦꯟꯇꯤꯅꯥꯗꯤ ꯀꯥꯈ꯭ꯔꯕꯅꯤꯅ
ꯀꯥꯗꯕꯁꯤꯡꯕꯨꯗꯤ ꯇꯧꯍꯟꯅꯤꯡꯉꯤ
ꯇꯧꯍꯟꯅꯤꯡꯉꯤ ꯎꯝ
ꯐꯔꯦ ꯍ ꯆꯕꯗ ꯅꯪꯉꯩꯗꯗꯝ ꯎꯝ ꯁ ꯍꯧꯗ꯭ꯔꯤꯕꯔꯤꯕꯀꯣ ꯎꯝ ꯎꯝ
ꯄꯨꯡꯗꯣ ꯕꯣꯜ ꯍꯧꯕꯒꯤ ꯄꯨꯡꯗꯣ ꯑꯦꯛꯖꯦꯛꯇꯨꯗ
ꯎꯝ
ꯑꯗꯨꯃꯥꯏꯅ ꯇꯧꯈꯤꯁꯦ ꯍꯧꯖꯤꯛꯀꯤꯗꯤ ꯑꯗꯨꯝ ꯋꯥꯔꯤ ꯈꯔ ꯁꯥꯈꯤꯁꯦ
ꯌꯥꯏ ꯌꯥꯏ ꯕ꯭ꯔꯗ ꯑ ꯌꯥ ꯌꯥꯏꯕꯨ ꯅꯅ ꯇꯕꯤꯒꯔꯥ ꯍꯥꯏꯕ ꯋꯥꯅꯤ ꯅꯪꯁꯨ ꯀꯔꯤꯅꯣꯏ ꯎꯝ ꯅꯦ ꯍꯦꯕ꯭ꯔꯣꯗ
ꯔꯍꯨꯜ ꯔꯟꯗꯤ ꯁꯥꯉ ꯔꯣꯏꯕꯕꯨ
ꯍ ꯑꯗꯨꯅꯦ ꯑꯩꯅ ꯍꯥꯏꯕꯗꯨꯅꯦ ꯑꯁ ꯐꯖꯅ ꯑꯗꯨꯃꯥꯏꯅ ꯇꯧꯔꯒꯀꯣ ꯉꯥꯅꯨꯗꯣ ꯀꯒꯤ ꯄ꯭ꯔꯣꯒꯥ꯭ꯔꯥꯝ ꯑꯣꯏꯅ ꯇꯧꯕꯅ ꯐꯪꯒꯗꯧ ꯃꯥꯂꯦꯅ ꯈꯟꯕ ꯋꯥꯅꯤꯗ ꯑꯩꯅ ꯍꯥꯏꯕꯅꯦ
ꯑꯗꯨꯅꯦ ꯑꯁ ꯉꯥꯅꯨꯁꯦꯀꯣ ꯇꯥꯡꯁꯨ ꯇꯥꯡꯉꯤꯅꯦ ꯍꯟꯗꯛꯁꯦ
ꯎꯝ ꯅꯕꯨꯗꯤ ꯇꯥꯡꯥꯎꯗꯤ ꯍꯥꯎꯕꯧꯕꯅꯤ ꯥꯡꯉꯦ ꯥꯟꯗꯤ ꯊꯥꯡꯕꯅꯦ ꯑꯗꯤ ꯊꯥꯡꯕꯅꯦ ꯑꯗꯨ ꯑꯗꯨ ꯑꯣꯏꯔꯁꯨ ꯋꯥꯔꯜ ꯀꯞꯀꯤ ꯑꯣꯏꯔꯅꯤꯅꯀꯣ ꯑꯩꯗꯅ ꯑꯗꯨꯝ ꯑꯩꯈꯣꯏꯁꯨ ꯑꯗꯨꯝ ꯇꯥꯡꯕ ꯑꯣꯏꯔꯁꯨ ꯍꯥꯎꯔꯗꯤ ꯑꯗꯨꯝ ꯌꯥꯔꯦ ꯀꯩꯅꯣ ꯀꯩꯗꯧꯔꯒꯦ ꯍꯥꯎꯔꯒ ꯍꯥꯏ ꯗꯤ ꯑꯍꯥꯎꯕ ꯇꯪꯅꯗꯕ ꯆꯥꯃꯤꯟꯅꯕ ꯑꯗꯨꯒꯤꯗꯨꯀꯣ ꯐꯖꯅ ꯑꯗꯨꯝ ꯆꯥꯃꯤꯟꯅꯔꯒ ꯃꯤ ꯑꯃꯁꯨ ꯃꯤ ꯑꯃꯅꯁꯨ ꯑꯗꯨꯝ ꯂꯥꯛꯃꯤꯟꯅꯕꯗꯣ ꯑꯗꯨꯝ ꯐꯖꯅ ꯑꯗꯨꯝ ꯄꯦꯟꯗꯒ ꯆꯠꯄꯗꯣ ꯑꯗꯨꯅꯦꯗ ꯅꯪ ꯉꯅꯨ ꯉꯥꯅꯨ ꯉꯥꯅꯨꯅ ꯇꯧꯕꯗꯨꯗꯤ ꯌꯥꯝ ꯐꯕꯒꯤ ꯋꯥꯅꯦꯅ ꯑꯩꯅ ꯍꯥꯏꯕꯗꯤ
ꯎꯝ ꯀꯣꯏꯁꯨꯨ ꯂꯥꯁꯇꯔ ꯐꯥꯏꯅꯦꯜꯗꯔ ꯃꯀꯣꯛ ꯇꯧꯁꯤꯔ ꯇꯧꯔꯤꯅꯦ ꯈꯟꯗꯤ
ꯈꯥꯟꯗꯤ ꯈꯟꯅꯔꯅꯦ ꯃꯀꯣꯛꯅꯗꯤ ꯃꯇꯝꯁꯨ ꯆꯪꯕ
ꯍꯥꯎꯕ ꯀꯣ ꯑꯗꯨꯝ ꯅꯨꯡꯉꯥꯏꯕꯗꯣ
ꯕ꯭ꯔꯗꯔ ꯑꯩ ꯑꯁ ꯃꯣꯛꯀꯤ ꯃꯍꯥꯎ ꯄꯖꯅ ꯑꯩꯅ ꯈꯪꯕꯁꯦ ꯀꯗꯥꯏꯗꯒꯤ ꯈꯪꯕ꯭ꯔꯥ ꯍꯥꯏꯔꯒ ꯑꯩ ꯑꯉꯥꯡ ꯑꯣꯏꯔꯤꯉꯩꯗ ꯁꯨꯡꯕ ꯈꯪꯗꯦꯕ ꯃꯈꯀꯣꯛꯛꯇꯨꯝ ꯊꯣꯡꯉꯦ ꯈꯣꯠꯂꯦ ꯍꯥꯏꯕꯁꯦ ꯁꯨꯝ ꯈꯪꯗꯦꯕ ꯑꯩꯅ ꯃꯀꯣꯛꯀꯤ ꯃꯍꯥꯎ ꯈꯪꯕ ꯍꯥꯏꯕꯁꯦ ꯀꯗꯥꯏꯕꯣꯛ ꯈꯪꯕ꯭ꯔꯥ ꯍꯥꯏꯔꯒ ꯑꯩ ꯄꯥꯡꯂꯩꯗ ꯂꯩꯕ ꯃꯇꯝꯗꯣ ꯅꯪ ꯈꯪꯉꯤꯗꯅ ꯄꯪꯂꯩ ꯂꯩꯔꯤ ꯃꯇꯝꯗꯣ
ꯎꯝ
ꯄꯪꯂꯩ ꯂꯩꯕ ꯃꯇꯝꯗꯨꯗ ꯑꯩꯈꯣꯏꯒꯤ ꯑꯍꯟꯁꯤꯡꯅ ꯃꯀꯣꯛꯀꯤꯁꯤ ꯃꯀꯣꯛꯀꯤ ꯍꯥꯏ ꯃꯀꯣꯛ ꯍꯥꯏꯕꯕꯁꯦ ꯑꯣꯛꯀꯤ ꯃꯀꯣꯛ ꯍꯥꯏꯕ ꯇꯥꯔꯦꯅꯦꯀꯣ ꯑꯦ ꯑꯣꯛꯀꯤ ꯅꯠꯇꯦ ꯁꯟꯒꯤ ꯃꯀꯣꯛꯇꯣ
ꯎꯝ
ꯁꯟꯒꯤ ꯃꯀꯣꯛꯇꯣ ꯁꯟꯒꯤ ꯃꯀꯣꯛꯀꯤꯗꯣ ꯐꯖꯅ ꯊꯣꯡꯉꯒ ꯄꯤꯖꯕ ꯑꯩ ꯑꯗꯨ ꯃꯇꯝꯗꯨꯗ ꯑꯩ ꯈꯪꯗꯦꯕ ꯑꯁ ꯃꯣꯏꯅ ꯑꯗꯨꯃꯥꯏꯅ ꯄꯤꯖꯔꯒ ꯑꯩꯅ ꯆꯥꯕꯗꯀꯣ ꯑꯁ ꯁꯟꯒꯤ ꯃꯀꯣꯛ ꯀꯤꯁꯤꯁꯨ ꯑꯗꯨꯃꯥꯏꯅ ꯃꯁꯤ ꯍꯥꯎꯋꯦ ꯍꯥꯏꯅꯀꯣ ꯉꯁꯤꯐꯥꯎꯁꯨ ꯑꯩ ꯑꯗꯨꯒꯤ ꯀꯩꯅꯣꯁꯦ ꯆꯥꯕ ꯐꯪꯗ꯭ꯔꯤꯕ ꯑꯗꯨ ꯑꯣꯛ ꯀꯤ ꯃꯀꯣꯛꯁꯦ ꯑꯩꯈꯣꯏꯗ ꯑꯗꯨꯝ ꯆꯥ ꯐꯪꯉꯦꯕꯀꯣ ꯑꯗꯨ ꯁꯟꯒꯤ ꯃꯀꯣꯛꯁꯤꯀꯣ ꯕ꯭ꯔꯗꯔ ꯑꯗꯨ ꯐꯖꯅ ꯊꯣꯡꯉꯗꯤ ꯐꯖꯅ ꯍꯥꯎꯕ ꯀꯣ ꯑꯗꯨ ꯑꯗꯨ ꯑꯗꯣ ꯍꯟꯗꯛꯁꯤꯗꯤ ꯑꯩ ꯑꯩꯁꯨ ꯁꯨꯇꯤ ꯂꯩꯕ ꯃꯇꯝꯗ ꯏꯕꯥꯟꯅꯤ ꯋꯥꯋꯀꯦꯛꯕꯨꯁꯨ ꯑꯣꯏꯔꯦ ꯑꯗꯨꯒ ꯄ꯭ꯂꯥꯟ ꯇꯧ ꯑꯃꯗꯤ ꯐꯗꯤ ꯐꯒꯗꯧ ꯃꯥꯜꯂꯦꯗ ꯭ꯔꯗꯔ
ꯍꯣꯏ ꯐꯒꯅꯤ ꯒ꯭ꯔꯨꯞꯇꯨꯗ ꯉꯥꯡꯕ꯭ꯔꯥ ꯀꯔꯤ ꯇꯧꯕ꯭ꯔꯥ ꯌꯥꯗꯤ ꯌꯥꯕꯖꯥꯔꯅꯤ ꯄ꯭ꯔꯣꯖꯦꯛꯇꯔ ꯑꯃ
ꯍꯣꯏ ꯌꯥ ꯑꯁ ꯂꯥꯁ ꯑꯔꯖꯦꯟꯇꯤꯅꯥ ꯀꯩꯅꯣ ꯇꯧꯕꯗꯣ
ꯎꯝ
ꯄ꯭ꯔꯣꯖꯦꯛꯇꯔ ꯌꯦꯡꯉꯒ ꯑꯗꯨꯃꯥꯏꯅ ꯇꯧꯕꯅꯤ ꯑꯗꯨ ꯐꯔꯦꯅꯦ ꯑꯗꯨ ꯑꯣꯏꯔꯁꯨ ꯐꯔꯦꯅꯦ ꯑꯗꯨꯝ ꯑꯩꯈꯣꯏꯒꯤ ꯀꯩꯅꯣ ꯃꯀꯣꯛ ꯑꯃꯗꯤ ꯊꯣꯡꯃꯤꯟꯅꯔꯒ ꯍꯥꯏꯕꯗꯤ ꯍꯧꯖꯤꯛꯕꯨꯗꯤ ꯈꯔꯗꯤ ꯉꯜꯂꯤꯗ ꯑꯗꯨ ꯑꯣꯏꯔꯁꯨ ꯍꯧꯖꯤꯛꯀꯤ ꯑꯥꯔꯖꯦꯟꯇꯤꯅꯥꯒ ꯅꯪ ꯑꯩꯗꯤ ꯑꯇꯤ ꯅ ꯅꯪꯁꯨ ꯑꯔꯖꯦꯟꯇꯤꯅꯥꯅꯤ ꯇꯅꯤ ꯅꯃ ꯑꯗꯨ ꯑꯣꯏꯔꯗꯤ ꯀꯩꯅꯣ ꯇꯧꯕ ꯇꯥꯔꯦ ꯑꯥꯔꯖꯤꯅꯥꯥ ꯅꯠꯇꯕ ꯄꯣꯔꯇꯨꯒꯥꯜꯔ ꯅꯠꯇ꯭ꯔꯒ ꯐ꯭ꯔꯥꯟꯁꯔꯀꯣ ꯑꯩꯈꯣꯏꯒꯤ ꯑꯃ ꯍꯥꯟꯅ ꯊꯤꯕ ꯇꯥꯔꯦ ꯑꯗꯨꯒ
ꯎꯝ
ꯑꯗꯨꯃꯥꯏꯅ ꯇꯧꯕꯗ ꯐꯒꯗꯧ ꯃꯥꯜꯂꯦ ꯕ꯭ꯔꯖꯥ
ꯅ ꯐ
ꯑꯗꯨꯅꯥ ꯐꯔꯅꯤ ꯍꯖ ꯑꯗꯨꯗꯤ ꯐꯣꯏ ꯕꯣꯜ ꯃꯇꯝꯁꯨ ꯌꯧꯔꯛꯑꯕꯅꯤꯅ ꯑꯩꯈꯣꯏ ꯁꯦꯝ ꯁꯥꯕ ꯀꯩ ꯀꯩꯅꯣ ꯇꯧꯔꯨꯈꯤꯒꯦ ꯈꯣꯈ꯭ꯔꯗ ꯑꯗꯨꯗꯤ ꯌꯥꯏ ꯌꯥꯏ ꯕꯔꯗꯔ ꯌꯥꯏ ꯐꯣ ꯐ ꯉꯁꯤꯗꯤ ꯌꯦꯡꯉꯒꯦ
ꯍꯣꯏ ꯑꯁꯤꯗꯤ ꯊꯝꯃꯦ ꯍꯦ ꯕ꯭ꯔꯗꯗꯨꯗꯤ
ꯑꯣꯀꯦ ꯑꯣꯀꯦ꯭ꯔ ꯎ ꯎꯝ